ꯇꯔꯕ꯭ꯔꯣ ꯑ
ꯐꯣꯟꯁꯨ ꯋꯥꯔꯤ ꯁꯥꯗꯕ ꯀꯨꯏꯔꯦ
ꯆꯍꯤ ꯃꯉꯥ ꯃꯇꯨꯡꯗ ꯐꯥꯎ ꯅꯥꯅꯕ ꯃꯥꯟꯗ꯭ꯔꯣ
ꯑꯗꯨꯅꯤꯅꯦ ꯀꯨꯏꯔꯣ ꯃꯥꯜꯂꯦꯗ
ꯑꯗꯨ ꯑꯗꯨꯒꯤ ꯑꯗꯨꯒꯤ ꯃꯑꯣꯡꯗ ꯋꯥꯔꯤ ꯁꯥꯁꯤꯅ
ꯑꯆꯥ ꯀꯃꯥꯏ ꯀꯃꯥꯏꯅ ꯇꯧꯔꯤꯒꯦ ꯅꯪꯕꯨ ꯑꯉꯥꯡ ꯅꯨꯄꯤꯒꯤ ꯊꯤꯔꯕꯣ
ꯍꯣꯏ ꯑꯩ ꯑ ꯀꯨꯏꯗ꯭ꯔꯦ ꯅꯨꯄꯤ ꯑꯍꯨꯝꯗꯤ ꯑꯗꯨꯝ ꯂꯧꯔꯦ ꯅꯨꯄꯤ ꯅꯨꯄꯤ ꯑꯍꯨꯝꯒ ꯍꯟꯗꯛ
ꯌꯥꯝꯗ꯭ꯔꯤꯅ ꯑꯗꯨꯗꯤ ꯈꯔꯒ ꯂꯨꯍꯣꯡꯗꯧ ꯃꯥꯂꯦ
ꯃ ꯃꯊꯥ ꯀꯟꯅ ꯁꯥꯔꯤꯅꯦ ꯍꯟꯗꯛꯁꯤꯗ
ꯏꯇꯥꯎꯁꯦ ꯄꯥꯡꯒꯟꯒ ꯑꯣꯜꯂꯕ ꯃꯥꯜꯂꯦꯗ
ꯁ ꯑꯦ ꯀꯩꯅꯣ ꯖꯤꯝ ꯖꯤꯝ ꯨꯁꯨ ꯈ ꯃꯔꯥꯡ ꯀꯥꯏꯅ ꯆꯠꯂꯤꯕꯀꯣ ꯍꯟꯗꯛꯁꯦ
ꯑꯠꯁꯥ ꯑꯅꯦ ꯑꯣꯏꯅ ꯅꯨꯄꯤ ꯑꯍꯨꯝ ꯍꯣꯏ ꯑꯣꯏꯅ ꯍꯛꯆꯥꯡꯁꯦ ꯄꯟꯗ꯭ꯔꯗꯤ ꯌꯥꯔꯣꯏꯅꯦ
ꯎꯝ ꯑꯁ ꯆꯥꯕ ꯊꯛꯄꯒꯤꯗꯤ ꯋꯥꯠꯇ꯭ꯔꯦ ꯑꯗꯨꯝꯣꯏꯅ
ꯎꯝ ꯌꯥꯏ ꯌꯥꯏ ꯀꯔꯝꯕꯗꯅ ꯈ꯭ꯋꯥꯏꯗꯒꯤ ꯑꯇꯣꯝꯕꯤ ꯇꯥꯕ꯭ꯔꯣ ꯅꯪꯒꯤꯗ
ꯆꯍꯤ ꯀꯨꯟ ꯑꯃ ꯑꯃ ꯂꯩꯌꯦ ꯑꯗꯨꯅ ꯀꯔ ꯇꯣꯝꯕꯤ ꯇꯥꯔꯦ
ꯑ ꯈ꯭ꯋꯥꯏꯗꯒꯤ ꯑꯍꯟꯗꯗꯤ
ꯈ꯭ꯋꯥꯏꯗꯒꯤ ꯑꯍꯟꯗꯨꯅ ꯀꯨꯟꯍꯨꯝ ꯀꯨꯟ ꯃꯔꯤ ꯑꯣꯏꯒꯦꯔꯣ ꯃꯌꯥꯏ ꯃꯌꯥꯏ ꯃꯕꯥꯅꯤ ꯃꯅꯥꯔ
ꯑꯆꯥ ꯑꯉꯥꯡ ꯈꯛꯇ ꯀꯣꯏ ꯂꯩꯔꯦ ꯅꯪꯁꯦ
ꯍꯣꯏ
ꯌꯥꯏ ꯌꯥ ꯀꯗꯕꯅꯦ ꯅꯨꯄꯤ ꯍꯥꯏꯕꯁꯤꯗꯤ ꯅꯨꯄꯥꯅ ꯀꯣꯏꯗ꯭ꯔ ꯀꯅꯥꯅ ꯀꯣꯏꯈ꯭ꯔꯣ ꯑꯩꯔꯣ ꯑꯁ ꯃꯥꯏ ꯅꯍꯥꯟ ꯅꯍꯥꯟꯄꯤ ꯊꯤꯔꯝꯕꯗꯣ ꯑꯁ ꯃꯄꯥꯥꯟꯅ ꯄꯨꯔ ꯆꯠꯈ꯭ꯔꯅꯦ
ꯑꯩꯈꯣꯏꯗ ꯊꯥ ꯑꯃ ꯑꯃ ꯂꯩꯔꯝꯃꯦ ꯑꯗꯨꯗ ꯑꯁ ꯃꯣꯏ ꯀꯃꯥꯏꯅ ꯐꯣꯟ ꯐꯥꯎꯅꯕ꯭ꯔꯥ ꯈꯪꯗꯦ ꯌꯨꯝꯗ ꯂꯥꯛꯑꯣ ꯑꯃ ꯂꯩꯌꯦꯅ ꯀꯧꯏ ꯑꯗꯣ ꯆꯠꯂꯒ ꯑꯃꯨꯛꯀ ꯍꯜꯂꯛꯑꯔꯣꯏ ꯍꯥꯏꯔꯒ ꯇꯣꯛꯈ꯭ꯔꯦꯅꯦ
ꯑꯦ ꯑꯩ ꯍꯟꯗꯛ ꯄꯥꯥꯎꯅꯥ ꯃꯇꯥꯕꯗꯤ ꯑꯃꯨꯀ ꯂꯩꯃꯤꯟꯅꯏ ꯈꯣꯠꯃꯤꯟꯅꯏ ꯌꯨꯝ ꯄꯥꯜꯂꯦ ꯅꯥꯗꯥꯏ ꯗꯥꯏ ꯈꯔ ꯍꯥꯏꯐꯦꯠ
ꯑꯗꯣ ꯅꯨꯄꯤꯅꯗꯤ ꯂꯥꯛꯀꯦ ꯇꯧꯕꯅꯦ ꯃꯄꯥꯅ ꯀꯔꯤ ꯍꯥꯏꯕ꯭ꯔꯥ ꯈꯪꯗꯦ ꯄꯥꯎ ꯐꯥꯎꯅꯗ꯭ꯔꯕꯅꯤꯅ ꯄꯣ ꯆꯞ ꯆꯥ ꯎꯝ ꯊꯦꯡꯅꯅꯤꯡꯉꯤ ꯆꯤꯟꯈ꯭ꯔꯁꯦ ꯑꯗꯨꯗ ꯍꯥꯏꯗꯣ ꯃꯄꯥꯟ ꯌꯥꯗ꯭ꯔꯗꯤ ꯀꯗꯥꯏ ꯀꯗꯥꯏ ꯆꯦꯜꯂꯁꯨ ꯌꯥꯔꯣꯏꯗ꯭ꯔꯥ
ꯑꯦ ꯆꯦꯟꯐꯝꯗꯤ ꯂꯩꯗ ꯑꯩꯈꯣꯏꯁꯨ ꯌꯥꯝ ꯂꯩꯕꯕꯣ ꯄꯥꯡꯕ ꯏꯅꯤꯉꯥꯏ ꯑꯗꯨꯕꯨꯗꯤ
ꯆꯤꯡꯗ ꯑꯣꯏꯅ ꯌꯨꯝ ꯁꯥꯔꯒ ꯃꯤ ꯂꯩꯇꯕ ꯃꯐꯝꯗ ꯂꯩꯁꯦꯅ ꯈꯜꯂꯤꯕꯅꯦ
ꯨꯁꯔꯤ ꯍꯥꯏꯏ ꯎꯝ ꯁꯨ ꯌꯥꯏ ꯁꯨ ꯌꯥꯏ
ꯐꯔꯃꯤ ꯐꯥꯃꯤ ꯒꯨꯝꯕ ꯁꯅꯟꯒꯨꯝꯕ ꯈꯔ ꯌꯦꯟ ꯂꯣꯀꯦꯜ ꯌꯦꯟ ꯑꯗꯨꯒ ꯈꯔ ꯍꯨꯏ ꯑꯩ ꯑꯗꯨꯗꯥꯏ ꯌꯣꯛꯑꯒ ꯍꯤꯡꯕ ꯌꯥꯅꯤꯉꯥꯏ ꯇꯧꯁꯤꯔ ꯈꯜꯂꯤ
ꯎꯝ ꯄꯤꯔꯗꯤ ꯑ ꯍꯥ
ꯈ꯭ꯔꯤꯁꯃꯥꯁꯀꯨꯝꯕꯗꯨ ꯈꯛꯇ ꯈꯨꯟꯗ ꯊꯧꯔꯛꯄ
ꯎꯝ
ꯑꯇꯣꯞꯄꯗꯤ ꯅꯦꯆꯔꯗ ꯅꯨꯄꯤ ꯀꯩꯗꯧꯔꯤꯕ
ꯅꯨꯄꯤ ꯅꯨꯄꯤ ꯅꯨꯄꯤꯗꯨꯅꯗꯤ ꯌꯥꯔꯕꯣ ꯑꯗꯨꯃꯥꯏꯅ ꯇꯧꯁꯦ ꯍꯥꯏꯔꯕꯣ
ꯃꯥꯅꯨꯕꯨꯗꯤ ꯌꯥꯏꯅꯦ
ꯎꯝ
ꯅꯍꯥꯟ ꯑꯅꯤꯔꯛ ꯁꯨꯔꯦ ꯐꯥꯔꯁꯇ ꯌꯨꯝꯗ ꯂꯥꯛꯑꯣ ꯀꯔꯤ ꯇꯧꯕ꯭ꯔꯥ ꯅꯥꯏꯕ꯭ꯔꯥ ꯀꯔꯤ ꯀꯨꯝꯍꯩ ꯂꯩꯕ꯭ꯔꯥ ꯀꯔꯝꯥꯏꯅ ꯇꯧꯔꯣ ꯐꯥꯁꯇ ꯆꯠꯄꯅꯦꯕ ꯑꯗꯨꯗ ꯍꯜꯂꯛꯇ꯭ꯔꯦ ꯑꯗꯨꯒ ꯇꯀꯦꯟꯗ ꯑꯃꯨꯛꯀ ꯑꯗꯨꯝ ꯊꯦꯡꯅꯁꯦ ꯊꯦꯡꯅꯔꯒ ꯑꯃꯨꯛꯀ ꯑꯩꯒꯤꯗ ꯂꯥꯛ ꯈꯔꯅꯤꯅ ꯂꯥꯛꯈ꯭ꯔꯦ ꯃꯄꯥꯅ ꯆꯠꯈ꯭ꯔꯨ ꯍꯥꯏꯅ ꯍꯥꯏꯌꯦ ꯍꯥꯏꯑꯦ ꯑꯗꯨꯗꯒꯤ ꯑꯃꯨꯛꯀ ꯅꯣꯡꯃꯁꯨ ꯃꯄꯥꯅ ꯃꯥꯖꯗ ꯂꯥꯛꯑꯣ ꯀꯔꯤ ꯑꯆꯥꯄꯣꯠ ꯆꯥꯅꯤꯡꯉꯥꯏ ꯂꯩꯕꯤꯒꯦꯅ ꯍꯥꯏꯔꯒ ꯆꯠꯂꯒ ꯃꯣꯏꯗꯁꯨ ꯌꯨꯝꯗ ꯍꯟꯈ꯭ꯔꯦ
ꯎꯝ
ꯑ ꯌꯥ ꯁꯣꯝ ꯂꯤꯗ ꯀꯔꯤꯣ ꯄꯥꯏ ꯂꯩꯑ ꯃꯥꯁꯨ ꯑꯉꯥꯡꯅꯤꯅ ꯆꯍꯤ ꯀꯨꯟ ꯁꯨꯗ꯭ꯔꯤ ꯅꯥꯏꯟꯇꯤꯟ ꯆꯠꯂꯤ ꯃꯤꯗꯤ ꯆꯥꯎꯋꯦ ꯍꯥꯥ
ꯅꯣꯏꯒꯤ ꯀꯩꯅꯣꯗꯨꯗꯤ ꯐꯂꯥꯡ ꯅꯨꯡꯂꯥꯡꯒꯤ ꯗ꯭ꯔꯤꯜꯒꯨꯝꯗꯤ ꯍꯨꯠꯄ ꯂꯣꯏꯔꯕꯣ
ꯍ ꯌꯨꯝꯕꯨꯗꯤ ꯂꯥꯏꯅꯤꯡꯉꯥꯏꯗꯤ ꯁꯥꯈ꯭ꯔꯕꯅꯤꯗ
ꯑꯥ ꯑꯗꯨ ꯀꯩꯅꯣꯗꯨꯗꯤ ꯑ ꯌꯨꯕꯤ ꯊꯥꯅꯤꯡꯉꯥꯏ ꯈꯣꯠꯅꯤꯡꯉꯥꯏ ꯌꯥꯝ ꯂꯩꯅ ꯑꯩ ꯅꯍꯥꯟ ꯊꯛ ꯂꯥꯛꯂꯒꯦ ꯀꯅ
ꯑ ꯅꯨꯄꯤꯒ ꯖꯤꯡꯒꯥ ꯍꯥꯞꯅꯤꯡꯉꯥꯏꯗꯨꯗꯤ ꯃꯤ ꯂꯩꯇꯕꯒꯤ ꯂꯩꯔꯤ ꯅꯪ ꯁꯪꯕ ꯃꯇꯝꯗ ꯅꯣꯏ ꯃꯔꯨꯞꯁꯤꯡꯗꯨ ꯄꯨ꯭ꯔꯥꯒ ꯌꯨꯝꯗ ꯀꯣꯛ ꯀꯣꯛ ꯁꯥꯊꯣꯛꯈ꯭ꯔꯁꯦ
ꯅꯪꯁꯨ ꯀꯔꯝꯍꯥꯏꯅ ꯃꯔꯨꯞꯁꯤꯡ ꯌꯥꯎꯈ꯭ꯔꯣꯅꯍꯦ ꯑꯩ ꯏꯊꯟꯇ ꯑꯗꯨꯝ ꯂꯥꯛꯄ ꯂꯣꯏꯔꯦ ꯑꯗꯨꯕꯨ
ꯌꯥꯏꯅꯦ ꯌꯥꯏꯅꯦ ꯅꯍꯥꯟ ꯅꯪꯒꯤ ꯑꯩꯅ ꯃꯇꯦꯡ ꯄꯥꯡꯕꯗꯨꯗꯤ ꯂꯣꯏꯈ꯭ꯔꯕꯣ
ꯆ ꯑꯗꯨꯝ ꯀꯩꯅꯣꯗ ꯂꯩꯌꯦ ꯄꯣꯁꯇ ꯂꯩꯌꯦ ꯑꯗꯨꯝ ꯂꯩꯕꯕꯨꯗꯤ ꯑꯗꯨ ꯌꯨꯝ ꯁꯥꯔꯦ ꯌꯨꯝ ꯁꯥꯔꯁꯦ ꯍꯥꯏꯈꯣꯏ ꯃꯑꯣꯡꯗ ꯂꯥꯛꯇꯤ ꯂꯥꯛꯄ ꯍꯧꯔꯦ
ꯆꯥꯗꯕꯅꯤ ꯀꯃꯥꯏ ꯅꯣꯏ ꯅꯃꯥꯗꯤ ꯀꯃꯥꯏ ꯀꯃꯥꯏꯅ ꯇꯧꯔꯤꯕ꯭ꯔꯣ
ꯍꯦ ꯍꯦ ꯍꯧꯖꯤꯛꯇꯤ ꯅꯨꯆꯥ ꯅꯨꯄꯥ ꯒ꯭ꯌꯥꯟ ꯇꯥꯅ ꯂꯩꯕꯅꯤꯅ ꯏꯃꯥꯈꯣꯏꯁꯨ ꯑꯗꯨꯝ ꯅꯨꯡꯉꯥꯏꯔꯤ ꯍꯥꯏꯕ ꯇꯥꯔꯦꯅꯦ
ꯑ ꯃꯆꯥ ꯅꯨꯨꯄꯥꯁꯦ ꯅꯨꯄꯤ ꯑꯍꯨꯝ ꯊꯤꯕꯁꯦ ꯒꯅ ꯇꯥꯔꯦꯅ ꯈꯟꯕꯖꯥꯠꯅꯤꯅꯦ ꯑꯗꯨꯁꯨ ꯌꯥꯏꯗ ꯀꯥꯏꯗꯗ
ꯑꯗꯨ ꯏꯃꯨꯡ ꯂꯩꯇꯕꯈꯣꯏꯗꯨꯗꯤ ꯈꯔ ꯅꯨꯡꯉꯥꯏꯅ
ꯑ ꯑꯉꯥꯡ ꯈꯔ ꯌꯥꯝꯅꯤꯡꯉꯥꯏꯅꯤ ꯅꯣꯏꯁꯦ ꯄ꯭ꯂꯥꯅꯤꯡꯁꯦ
ꯀꯣꯏꯦ
ꯌꯥꯏ ꯌꯥꯏ ꯑꯗꯨꯁꯨ ꯌꯥꯏ ꯑꯗꯨ ꯆꯥꯛ ꯌꯦꯟꯁꯥꯡ ꯊꯣꯡꯕꯗꯤꯅ ꯃꯥꯅ ꯁ ꯑꯋꯥꯔꯔꯣꯏ ꯊꯣꯡꯉꯔꯣꯏ ꯅꯪꯁꯨ ꯅꯃꯁꯨ
ꯊꯣꯡꯉꯔꯣꯏ ꯊꯣꯡꯉꯔꯣꯏ
ꯅꯣꯏ ꯔꯨꯝ ꯔꯨꯝ ꯑꯃꯗ ꯄꯨꯂꯞ ꯂꯩꯃꯤꯟꯅꯕ꯭ꯔꯣ ꯅꯠꯇ꯭ꯔꯒ ꯇꯣꯉꯥꯟ ꯇꯣꯉꯥꯟꯕ꯭ꯔꯣ
ꯑꯩꯈꯣꯏ ꯏꯃꯥ ꯏꯕꯥꯅꯤꯔꯣ
ꯑꯦ ꯀꯥꯏꯗꯒꯤꯑꯣ ꯑꯃꯥ ꯅꯪꯅ ꯃꯥꯒ ꯍꯧꯖꯤꯛ ꯂꯩꯃꯤꯟꯅꯒꯗ ꯅꯦ ꯅꯨꯄꯤ ꯑꯍꯨꯝ ꯂꯩꯔꯒ ꯑꯗꯨꯗꯤ ꯅꯨꯄꯤꯁꯤꯡꯅ ꯌꯥꯔꯣꯏꯌꯦ
ꯑꯣ ꯀꯩꯅꯣ ꯂꯩꯗ ꯄꯨꯂꯞꯇ
ꯄꯨꯂꯞꯇ
ꯋꯥꯏꯅꯦ ꯀꯩꯅꯣꯒꯨꯝꯗꯨꯀꯣ ꯃꯝꯁꯤꯜꯂꯗꯤ
ꯋꯥꯔꯝꯅꯤ ꯋꯥꯔꯝꯅꯤ ꯑꯗꯨꯗꯤ ꯈꯔꯗꯤ
ꯂꯥꯡꯃꯟꯕꯗꯀꯣ
ꯥꯆꯥꯛ ꯆꯥꯛ ꯌꯦꯟꯁꯥꯡꯗꯤ ꯆꯥꯛ ꯌꯦꯟꯡꯁꯥꯡꯗꯤ ꯀꯃꯥꯏꯅ ꯀꯩꯅꯣ ꯇꯧꯕ꯭ꯔꯣ
ꯁꯦ ꯁꯦ ꯋꯥꯔꯤꯗꯣ ꯑꯩꯅ ꯐꯖꯅꯥ ꯍꯥꯏꯕꯤꯒꯦ ꯆꯥꯡ ꯌꯦꯟꯁꯥꯡꯒꯤ ꯃꯣꯏ ꯔꯨꯇꯤꯟ ꯁꯦꯝꯃꯦ ꯅꯨꯃꯤꯠ ꯑꯃꯗ ꯁꯤ ꯊꯣꯡꯅꯤ ꯁꯨꯃꯥꯏꯅ ꯊꯣꯡꯅꯤ ꯃꯣꯏ ꯑꯗꯨꯝ ꯑꯗꯨꯝ ꯂꯣꯏꯅ ꯐꯕꯅꯦꯅ ꯑꯗꯨꯝꯁꯨꯨ ꯅꯥꯏꯗ ꯃꯣꯏ ꯑꯗꯨ
ꯑꯥꯁꯥ
ꯑꯃꯅ ꯃꯊꯦꯜ ꯑꯃ ꯃꯥ ꯃꯥ ꯑꯗꯨꯝ ꯁꯦꯝꯃꯦꯕ ꯑꯗꯨꯒ ꯑꯥ ꯑꯥ
ꯑꯗꯣ ꯊꯕꯛ ꯂꯩꯇꯕ ꯃꯇꯝꯗꯤ ꯃꯣꯏ ꯀꯔꯤ ꯇꯧꯕ꯭ꯔꯣ
ꯑꯦ ꯑꯗꯨ ꯑꯗꯨꯝ ꯐꯝꯃꯤꯟꯅꯩꯗ ꯑꯩꯒ ꯂꯩꯃꯤꯟꯅꯕꯀꯣ
ꯁꯣꯀꯥꯒꯨꯝꯕ ꯆꯦꯁ ꯀꯨꯝꯕ ꯂꯩꯕꯤꯔ ꯊꯝꯃꯣ ꯑꯃꯗꯣ ꯇꯥꯏꯝ ꯄꯥꯁ ꯇꯧꯅꯤꯡꯉꯥꯏ
ꯑꯗꯨꯁꯨ ꯌꯥꯗꯤ ꯌꯥꯏ ꯑꯗꯨ ꯑꯇꯣꯝꯕꯤꯒ ꯃꯌꯥꯏꯗꯨꯗꯤ ꯊꯕꯛ ꯆꯠꯂꯦꯅꯦ
ꯑꯁꯁꯥ
ꯑꯩꯕꯨꯗꯤ ꯊꯕꯛ ꯊꯕꯛ ꯆꯠꯀꯅꯨ ꯅꯪ ꯑꯗꯨꯝ ꯌꯨꯝꯗ ꯂꯩꯌꯣ ꯍꯥꯏꯅ ꯋꯥꯅꯤ ꯍꯥꯏꯅ
ꯑꯗꯨ ꯃꯣꯏ ꯃꯣꯏꯅ ꯊꯕꯛ ꯇꯧꯗꯔ꯭ ꯗꯤ ꯅꯪꯅ ꯑꯃꯨꯛ ꯀꯃꯥꯏꯅ ꯄꯤꯖꯒꯦꯕ ꯅꯪ ꯊꯕꯛ ꯇꯧꯕꯁꯨ ꯅꯠꯇꯦ
ꯑꯁ ꯃꯕꯥꯅꯤꯗꯤ ꯊꯕꯛꯇꯨ ꯈꯔ ꯆꯥꯎꯅ ꯆꯥꯎꯅ ꯇꯧꯋꯦꯅ
ꯎꯝ
ꯑꯗꯨꯒꯤ ꯑꯗꯨꯝ
ꯅꯪ
ꯍꯣꯏ
ꯀꯩꯅꯣ ꯅꯪ ꯑꯃꯨꯛꯀ ꯃꯄꯥꯟꯗ ꯊꯣꯛꯀꯅꯤ ꯍꯥꯏꯅ ꯇꯥꯗꯤ ꯇꯥꯏ ꯅꯨꯄꯤꯁꯤꯡ ꯊꯃꯝꯃꯒ
ꯍꯣꯏ
ꯀꯩꯅꯣ ꯑꯃꯨꯛꯀ ꯑꯇꯣꯞꯄ ꯑꯃ ꯑꯃꯨꯛꯀ ꯌꯦꯡꯕ ꯍꯧꯔꯕꯣ
ꯍꯣꯏ ꯑꯗꯨ ꯑꯩ ꯍꯟꯗꯛ ꯑꯇꯣꯝꯕꯤ ꯑꯃꯁꯨ ꯀꯟꯅ ꯊꯤꯔꯤꯕꯅꯦ ꯑꯃꯨꯛꯀ
ꯑꯁ ꯍꯣꯔꯦꯟ ꯐꯥꯕꯥ ꯂꯥꯛꯀꯅꯤꯀꯣ
ꯑꯍꯝ ꯑꯁꯨꯃꯥꯏꯅ ꯇꯧꯅꯦ ꯃꯣꯏ ꯆꯥꯛ ꯏꯟꯁꯥꯡ ꯊꯣꯡꯈ꯭ꯔꯅꯤꯅ ꯑꯩ ꯑꯗꯨꯝ ꯇꯨꯝꯕ ꯍꯧꯒꯠꯂꯒ ꯐꯃꯨꯡꯗ ꯑꯗꯨꯝ ꯃꯇꯥꯏꯗ ꯂꯥꯛꯑꯒ ꯑꯃꯅ ꯑꯗꯨꯝ ꯏꯟꯕꯤꯌꯦ ꯆꯥꯛꯇꯣ ꯐꯃꯨꯡꯗ ꯂꯩꯅ ꯂꯩꯅ ꯀꯣ ꯎꯝ ꯑꯗꯨ ꯕ꯭ꯔꯁꯀꯨꯝꯕꯁꯨ ꯆꯪꯉꯒ ꯑꯗꯨꯝ ꯇꯧꯕꯤꯔꯦ ꯃꯥꯏꯁꯨ ꯂꯣꯏ ꯇꯥꯕꯤꯔꯦ
ꯀꯅꯥꯅꯥ
ꯑꯩꯈꯣꯏ ꯑꯗꯨꯝ ꯃꯣꯏ ꯃꯔꯛꯇ ꯑꯃꯅ
ꯑꯁꯁꯥ ꯑꯗꯨꯃꯥꯏ ꯇꯥꯕꯤꯕ ꯕ꯭ꯔꯁ ꯇꯧꯕꯤꯔꯗꯤ ꯑꯗꯨꯗꯤ ꯇꯣꯏꯂꯦꯠ ꯆꯪꯕꯁꯨ ꯁꯦꯡꯕꯤꯔꯅꯤꯅꯦ
ꯎꯝ
ꯐꯖꯔꯅꯤ ꯑꯗꯨꯗꯤ
ꯑꯗꯨꯒꯤ ꯄꯨꯟꯁꯤꯅꯦ ꯅꯨꯡꯉꯥꯏꯔꯤꯁꯦ ꯍꯧꯖꯤꯛꯁꯦ
ꯑꯁꯁꯥ ꯑꯁ ꯑꯉꯥꯡ ꯑꯉꯥꯡꯗꯤ ꯈꯔ ꯌꯥꯝꯗ꯭ꯔꯗꯤ ꯌꯥꯔꯣꯏꯍꯦ ꯅꯨꯄꯤ ꯑꯍꯨꯝ ꯑꯣꯏꯔꯗꯤ
ꯑꯉꯥꯡ ꯍꯧꯖꯤꯛ ꯅꯤꯄꯥꯟꯒꯨꯝꯕꯗꯤ ꯂꯩꯔꯦ
ꯅꯤꯄꯥꯟ
ꯍꯣꯏ
ꯅꯪꯅ ꯅꯪꯅ ꯂꯨꯍꯣꯡꯕ ꯍꯧꯖꯤꯛ ꯆꯍꯤ ꯃꯉꯥꯁꯨ ꯐꯥꯗ꯭ꯔꯤ ꯑꯉꯥꯡ ꯅꯤꯄꯥꯟ ꯂꯩꯔꯕ ꯅꯪꯕꯣ
ꯑꯁ ꯅꯪꯁꯨ ꯈꯔ ꯈꯜꯂꯣꯗ ꯅꯨꯄꯤ ꯑꯍꯨꯝꯕꯣ ꯌꯥꯔꯝꯅꯤꯗ ꯆꯍꯤ ꯃꯉꯥ ꯃꯅꯨꯡꯗꯤ